ꯇꯥꯔꯣ ꯇꯥꯥꯎꯔꯣ
ꯇꯥꯏ ꯇꯥꯏ ꯆꯥꯛ ꯆꯥꯕꯤꯔꯔꯕꯣ ꯑꯣꯖꯥ
ꯁꯥꯔꯦ ꯁꯥꯔꯦ
ꯃꯊꯦꯜ ꯁꯦꯠꯄꯤꯔꯦ
ꯉꯁꯤꯁꯦ ꯁꯟꯁꯥ ꯑꯣꯏꯅ ꯆꯥꯏ
ꯌꯥꯏꯅꯦ ꯋꯦꯗꯔꯁꯤꯒ
ꯎꯝ ꯈꯔ ꯇꯧꯔꯦ ꯉꯁꯤꯗꯤ
ꯎꯝ ꯔꯥꯒꯤꯤ ꯑ ꯑꯗꯨ ꯈꯔ ꯉꯉꯥꯏꯔꯨꯕꯒꯤ ꯁꯤꯁꯦ ꯐꯖꯔꯦꯍꯦ
ꯂꯩꯉꯨ ꯌꯥꯗ꯭ꯔꯦ ꯑꯩꯗꯤ ꯃꯄꯥꯟ ꯊꯣꯛꯇ꯭ꯦ ꯉꯁꯤ
ꯎꯝ ꯑꯩꯗꯤ ꯉꯟꯇꯥ ꯆꯔꯆꯇ ꯆꯠꯂꯒ ꯏꯁꯩ ꯁꯛꯄ ꯆꯠꯂꯤ
ꯏꯁꯩꯒ ꯂꯣꯏ ꯁꯣꯏꯈꯤꯗꯅꯀꯣ ꯁꯛꯑꯒ ꯃꯌꯥꯏꯗ ꯄꯜꯂꯒ ꯑꯃꯨꯛ
ꯁꯅ ꯅꯤꯛ ꯄꯨ ꯂ ꯂꯣꯏꯣꯏꯔꯦ
ꯄꯁꯤꯁꯦ ꯌꯥ ꯌꯥ ꯊꯧꯔ ꯃꯥꯔꯦꯅꯦ ꯎ
ꯃꯤ ꯏꯈꯁꯨꯣ ꯂꯣꯛ ꯆ ꯗ ꯃꯥꯜ
ꯑꯩꯗꯨꯁ
ꯃꯆꯤꯟ ꯃꯆꯤꯟ ꯇꯨꯝꯕ ꯑꯉꯥꯡꯁꯤꯁꯨ ꯅꯣꯛ ꯆꯠꯂꯦ ꯍꯥꯏꯅ ꯐꯣꯟꯁꯦ ꯉꯁꯥꯏ ꯈꯛꯇꯪ ꯄꯥꯏꯈꯠꯂꯦ
ꯎ ꯑꯗꯨꯅꯤ ꯑꯩꯈꯣꯏ ꯃꯝꯕ ꯈꯈꯣꯏꯗꯗꯤ
ꯃꯝꯕꯁꯨ ꯃꯥꯗꯤ ꯅꯣꯛꯇꯤ ꯆꯠꯇꯕꯅꯤ ꯑꯗꯨꯝ ꯑꯦ ꯀꯧꯒꯤ ꯀꯤꯕꯅꯦ ꯃꯥꯁ ꯎꯝ ꯅꯪꯗꯤ ꯑꯔꯝ ꯐꯖꯔꯦ ꯣꯂꯤ꯭ꯔꯕꯣ ꯍꯣꯔꯥꯏ ꯀꯛꯑꯒ ꯂꯩꯔꯦ
ꯎ ꯑꯦ ꯑꯩꯗꯨ ꯀꯃꯥꯏꯅ ꯁꯤꯗ ꯐꯝꯃ ꯂꯩꯕꯗꯨ ꯕꯣꯜ ꯌꯦꯡꯕ ꯀꯨꯝꯕ꯭ꯔꯣ ꯍꯥꯏꯁꯨ ꯈꯪꯗꯦ ꯒ꯭ꯌꯥꯟ ꯇꯥꯗꯦ ꯑꯩ ꯅꯣꯏꯅ
ꯆꯥꯛꯀ ꯉꯧꯔꯒ ꯀꯅꯥꯝꯇ ꯆꯥꯗꯦ ꯍꯥꯏꯔꯤꯁꯤꯅꯤ
ꯎꯝ ꯆꯥꯛ ꯉꯧꯒꯦ ꯍꯥꯏꯔꯒꯦ ꯆꯥꯛ ꯉꯧꯗꯕꯒꯤꯗꯤ ꯄꯨꯔꯛꯑꯦ ꯍꯥꯏꯇꯥꯔꯦ ꯑꯩ
ꯎ
ꯈꯪꯅꯤꯦ ꯑꯩꯈꯣꯏ ꯔꯣꯝꯅ ꯍꯥꯏꯔꯛꯑꯦ ꯑꯗꯨꯒꯤ
ꯎ
ꯖꯃꯟ ꯇꯥꯗꯔꯤꯒꯥꯟꯗꯗꯤ ꯀꯔꯤ ꯁ ꯋꯥꯗꯤ ꯋꯥꯏꯍꯦ ꯍꯧꯒꯠꯂꯒ ꯑꯁ ꯀꯣꯛ ꯁꯥꯕꯕꯁꯤ ꯀꯣꯛ ꯅꯥꯕꯅ ꯂꯣꯏꯔꯦ ꯀꯣꯛ ꯆꯤꯛꯄꯅ
ꯑꯩꯗꯤ ꯂꯣꯏꯔꯦ ꯍꯨꯃꯥꯡꯂꯛ ꯁꯧꯔꯒ
ꯌꯨꯈꯤꯅꯦ ꯑꯩꯁꯨ ꯍꯧꯖꯤꯛ ꯌꯨꯔꯒ ꯊꯣꯔꯛꯀꯦ ꯉꯥꯗꯪ ꯂꯩꯔꯒ
ꯑꯁ ꯏꯔꯨꯕꯗꯒꯤ ꯈꯔ ꯐꯦꯡꯕꯅꯦ
ꯎꯝ
ꯅꯣꯏꯁꯨ ꯆꯔꯆ ꯍꯜꯂꯛꯑꯒ ꯑꯁ ꯍꯣꯜ ꯗꯦ ꯇꯨꯝꯊꯩꯑꯕ
ꯐ ꯏꯔꯨꯁꯤ ꯉꯁꯥꯏꯗ ꯀꯣꯛꯁ ꯅꯥꯃꯟꯕꯒꯤ ꯀꯣꯛꯆꯤꯛ ꯂꯟꯕꯒꯤ ꯏ ꯏꯔꯨꯅꯤꯡꯗꯕꯀꯣ ꯉꯁꯥꯏꯗꯨꯗꯤ
ꯎꯝ ꯑꯁ ꯑꯦꯔꯨ ꯈꯔꯗꯤ ꯈꯔ ꯐ꯭ꯔꯦꯁ ꯑꯣꯏꯔꯝꯅꯦ
ꯏꯁꯀꯣꯞ ꯆꯤꯛꯄ ꯃꯇꯝꯗ ꯑꯃꯨꯛꯀ ꯂꯨꯔꯗꯤ ꯑꯩꯁꯨ ꯅꯨꯡꯉꯥꯏꯇꯩ ꯑꯗꯨ ꯉꯥꯏꯍꯥꯛꯇꯪ ꯂꯩꯔꯦ ꯍꯣꯔꯦꯟ ꯐꯠ ꯏꯔꯨꯔꯒ ꯊꯂꯛꯑꯒꯦ
ꯍ
ꯅꯪꯗꯤ ꯑꯃꯨꯛꯀ ꯀꯩꯅꯣ ꯇꯧꯕ꯭ꯔꯣ
ꯀꯔꯤ
ꯆꯠꯂꯒ ꯂꯥꯛꯑꯒ ꯑꯗꯨꯝ ꯑꯇꯣꯞ ꯃꯄꯥꯟ ꯆꯠꯄ꯭ꯔꯣ ꯅꯪ ꯉꯁꯤ
ꯍꯣꯏ ꯆꯠꯇꯔ ꯍꯦ ꯀꯗꯥ ꯍꯥꯏꯖꯒꯦ
ꯍ
ꯑꯩꯁꯨ ꯗꯥꯏꯔꯦꯛ ꯂꯥꯛꯑꯦ ꯑꯗꯨꯒ ꯆꯔꯇꯒꯤ ꯍꯜꯂꯛꯑꯦ ꯇꯨꯝꯃꯦ ꯑꯩꯁꯨ
ꯎꯝ ꯑꯁꯥꯏ ꯖꯅꯦꯦꯜꯗꯨ ꯂꯥꯛꯇꯅꯦ ꯗꯩꯅꯪ ꯅ ꯑꯩꯉꯣꯟꯗ ꯂꯥꯛꯑꯦꯕ ꯉꯁꯥꯏꯗꯣ
ꯑꯣ ꯃꯥ ꯑꯩꯉꯣꯟꯗꯁꯨ ꯐꯣꯟ ꯇꯧꯔꯛꯑꯝꯕꯅꯦ ꯑꯗꯨ ꯑꯩ ꯇꯨꯝꯃꯒ ꯂꯩꯕꯒꯤ ꯈꯪꯗ꯭ꯔꯦ
ꯑꯩꯒꯤ ꯔꯨꯝꯗ ꯃꯥ ꯆꯪꯪꯂꯛꯑꯒ ꯑꯩꯉꯣꯟꯗ ꯀꯩꯅꯣꯅ ꯀꯅꯥꯟ ꯍꯥꯏꯕ꯭ꯔꯥ ꯇ꯭ꯋꯤꯟꯇ ꯇ꯭ꯋꯤꯟꯁ ꯇꯔꯨꯛꯅꯤ ꯇ꯭ꯋꯤꯟꯁꯇ ꯑꯗꯨꯅ ꯑꯗꯨꯅ ꯁꯦꯡ ꯊꯥꯕꯤ ꯊꯥꯕꯤꯌꯦ ꯑꯗꯣ ꯃꯉꯣꯟꯗ ꯀꯥꯞꯄꯤꯌꯣ ꯍꯥꯏꯅ
ꯎꯝ
ꯑꯩꯅ ꯀꯩꯅꯣ ꯏꯁꯀꯦꯟꯅꯔ ꯊꯥꯔꯛꯑꯒ ꯊꯥꯎ ꯍꯥꯞꯀꯦ ꯍꯥꯏꯅꯒꯣ ꯃꯥꯗꯣ ꯑꯣꯍꯣꯏ ꯄꯩꯁꯥ ꯅꯤꯕ ꯂꯥꯛꯄ ꯖꯨ ꯀꯗꯥꯏꯗ ꯃꯥꯗꯣ ꯃꯨꯛ ꯊꯕꯛ ꯆꯠꯊꯣꯛ
ꯅꯣꯛ ꯆꯠꯄꯒꯤ ꯋꯥꯔꯤ ꯁꯒꯥꯔꯤ ꯃꯊꯤ ꯕꯣꯏ ꯌꯥꯡꯕ ꯊꯣꯔꯛꯑꯣ ꯍꯥꯏꯕꯔꯦꯍꯦ ꯍ ꯂꯥꯛꯇꯦꯍꯦ
ꯍ ꯍ ꯋꯥꯔꯕ ꯃꯥꯅꯦ ꯃꯥꯁꯨ
ꯑꯉꯥꯡꯕꯩ
ꯍꯣꯏ ꯍꯣꯂꯤꯁꯨ ꯉꯔꯅꯤ ꯋꯥꯔ ꯑꯁ ꯃꯥꯏ ꯃꯨꯁꯀꯤꯇꯣꯅꯤꯠ ꯀꯥꯡꯈꯟꯁꯨ ꯍꯥꯞꯇꯔꯒ ꯑꯪ ꯀꯜꯗꯣ ꯍꯥꯞꯇ꯭ꯔꯒ ꯇꯨꯝꯃꯦ ꯍꯥꯏꯌꯦ ꯃꯥꯗꯤ
ꯐꯥꯁꯨꯃ ꯑꯟꯃꯣꯛꯅꯦ ꯉꯔꯥꯡ ꯐꯣꯟꯕꯨ ꯁꯨꯡ ꯃꯥꯏ ꯄꯥꯏꯈꯠꯇꯦ ꯍꯥꯏꯔꯗꯤ ꯉꯁꯤꯐꯥꯎ ꯄꯥꯏꯈꯠꯇꯦ
ꯊꯨꯝꯈ꯭ꯔꯦ ꯅꯣꯛꯑꯞ ꯆꯠꯈ꯭ꯔꯕꯗꯨ ꯃꯥꯁꯨ ꯑꯗꯨꯒꯤ ꯉꯁꯥꯏꯗꯣ ꯄꯨꯡ ꯇꯔꯥ ꯇꯔꯥꯟꯊꯣꯏ ꯑꯦꯂꯚꯦꯟ ꯑꯗꯨꯋꯥꯏꯗ ꯔꯣꯃꯤ ꯍꯧꯒꯠꯂꯤꯕ ꯃ ꯑꯩꯉꯣꯟꯗ ꯀꯣꯜ ꯇꯧꯔꯛꯑꯦꯕ ꯑꯩꯉꯣꯟꯗ ꯍꯧꯒꯠꯂꯕ꯭ꯔꯣ ꯍꯥꯏꯅ ꯃꯥ ꯍꯧꯒꯠꯇ ꯉꯥꯏꯔꯤ ꯃꯥ ꯍꯥꯏ ꯃꯌꯥꯝꯕꯅ ꯆꯩꯌꯦ ꯂꯩꯌꯦ
ꯍ
ꯄꯤꯒꯔ꯭ꯟꯗ ꯑꯩ ꯇꯥꯑꯅꯦꯕ
ꯉꯥꯡꯔꯒ ꯂꯩꯔꯝꯕ꯭ꯔꯣ
ꯑ ꯀꯔꯤꯅꯣ ꯕꯣꯜꯖꯨ ꯌꯦꯡꯗꯔꯒ ꯇꯨꯝꯃꯒ ꯍꯧꯖꯤꯛ ꯈꯛꯇ ꯍꯧꯒꯠꯄꯗꯨꯕꯣ ꯍ ꯀꯔꯤ ꯌꯥꯍꯧ ꯉ ꯌꯥꯝ ꯊꯦꯡꯕꯅꯣ ꯀꯔꯤ ꯇꯧꯔ ꯅꯪ ꯉꯔꯥꯡꯗꯣ ꯍꯥꯏ ꯍꯪꯉꯂꯦ ꯇꯨꯃꯤꯟ ꯂꯩꯌꯦꯃ ꯈꯨꯝꯗꯦ ꯑꯗꯨ ꯆꯥꯛ ꯆꯥꯒ꯭ꯔꯣ ꯍꯥꯏꯔ ꯃꯌꯥꯝꯒꯣꯅ ꯍꯣꯏ ꯍꯣꯏ ꯆꯥꯔꯒꯦ ꯇꯧꯔ ꯂꯩꯔꯝꯃꯅꯤ ꯃꯣꯔꯗꯤꯡꯗ ꯕꯣꯟ ꯌꯦꯡꯗ꯭ꯔꯗꯤ ꯈꯔ ꯉꯟꯅ ꯍꯧꯒꯠꯂꯨꯅꯦ ꯉꯥ ꯇꯧꯔ ꯕꯌꯥꯝꯕꯅ ꯆꯩꯔꯦ
ꯎꯝ ꯃꯗꯨꯗꯤ ꯋꯥ ꯀꯥꯏ ꯉꯥꯡꯅꯤꯡꯅ
ꯑꯗꯨꯟꯅꯦ ꯍꯛ ꯅ ꯇꯔꯦ ꯀꯣꯜ ꯇꯣꯔꯑꯒ ꯑꯩꯉꯣꯟꯗ ꯑꯁ ꯌꯥꯗ꯭ꯔꯦ ꯌꯥꯗ꯭ꯔꯦ ꯍꯥꯏꯌꯦ ꯀꯣꯛꯁꯦ ꯌꯥꯗ꯭ꯔꯦ ꯀꯣꯛ ꯌꯥꯗ꯭ꯔꯦ ꯍꯥꯏꯎꯞ
ꯏꯅꯥꯛꯇꯁꯨ ꯂꯝ ꯈꯨꯅꯨ ꯂꯥꯛꯑꯦꯅꯦ
ꯀꯩꯕ
ꯂꯝ ꯈꯨꯅꯨ ꯀꯥꯔꯈ꯭ꯔꯦꯕ
ꯑꯣ ꯑꯣ ꯃꯥ
ꯁꯥ ꯑꯀꯪꯕ ꯄꯨꯔꯛꯇꯦ ꯍꯩ ꯖꯗꯦ ꯍ
ꯄꯨꯔꯛ ꯇꯕ꯭ꯔꯥ
ꯄꯨꯔꯛꯇꯦ
ꯒꯞ ꯇꯧꯋꯅꯤ ꯐꯖꯔꯅꯤ ꯀꯞꯈꯦꯗ ꯇꯧ ꯂꯩꯏ ꯑꯗꯨꯗꯨꯅ ꯅꯪ ꯃꯆꯤꯟ ꯊꯤꯕꯅꯦ ꯗꯨꯉꯥꯡꯗꯣ
ꯑꯗꯨ ꯂ ꯑꯗꯨ ꯀꯔꯤꯁꯨ ꯄꯨꯔ ꯑꯃ ꯍꯣꯔꯦꯟ ꯈꯪꯗꯦꯗ ꯀꯥꯎꯅꯗꯤ ꯑꯩꯈꯣꯏ ꯀꯌꯝ ꯀꯨꯏꯅꯅꯣꯗꯨꯗꯤ
ꯌꯦꯡꯕ ꯌꯥꯔꯗꯤ ꯑꯗꯨꯝ ꯌꯦꯡ ꯌꯦꯡꯉꯅꯤ
ꯎꯝ
ꯑꯗꯨꯒ ꯑꯁ ꯉꯟꯇ ꯑꯃꯨꯛꯀ ꯆ꯭ꯔꯁ ꯄꯨꯡ ꯃꯔꯤ ꯃꯉꯥ ꯑꯗꯨꯋꯥꯏꯗ ꯑꯩꯈꯣꯏꯒꯤ ꯃꯦꯠꯁꯨ ꯂꯣꯏꯗꯣꯏꯅꯤꯅꯦ
ꯎꯝ ꯃꯦꯁꯦ ꯍꯦꯛ ꯂꯣꯏꯔꯒꯀꯣ ꯍꯣꯏ ꯍꯣꯔꯦꯟꯅ ꯑꯗꯨꯁꯨ ꯑꯃ ꯇꯧ
ꯉꯥꯏꯍꯥꯛꯇꯪ ꯂꯩꯔꯒ ꯑꯗꯨꯝ ꯍꯧꯔꯅꯤꯕ ꯑ ꯑꯃꯗꯨꯁꯨ ꯑꯥꯔꯖꯦꯟꯇꯤꯅꯥꯒꯤꯗꯨꯁꯨ
ꯎꯝ
ꯀꯩꯅꯣ ꯑꯗꯨ ꯌꯦꯡ ꯑ ꯍꯣꯂꯤ ꯃꯄꯥꯗꯣ
ꯎꯝ
ꯃꯄꯥꯁꯨ ꯌꯦꯡꯒꯅꯤ ꯀꯔꯤ ꯀꯔꯥ ꯍꯥꯏꯔ ꯂꯩꯕꯅꯦ ꯉꯁꯥꯏꯗꯤ ꯑꯣ
ꯈꯡꯗꯦ ꯌꯦꯡꯉꯗꯤ ꯌꯥꯝ ꯀꯨꯏꯅ ꯌꯦꯡꯗꯧ ꯃꯥꯟꯗꯦ
ꯍꯣꯏ ꯑꯗꯨꯒ ꯃꯄꯥꯁꯨ ꯍꯥꯌꯦꯡꯗꯤ ꯆ꯭ꯔꯁ ꯆꯠꯂꯣꯏ ꯍꯥꯏꯌꯦ ꯍꯥꯏ ꯑꯔꯖꯦꯟꯇꯤꯅꯥꯒꯤ ꯌꯦꯡꯒꯦ ꯍꯥꯏ ꯃꯄꯥꯥꯗꯣ
ꯍꯣꯏ ꯉꯟꯇꯥ ꯑꯗꯨꯗꯤ ꯃꯥ ꯕꯄꯥꯗꯤ ꯉꯟꯇꯥ ꯍꯧꯒꯠꯀꯅꯤ ꯑꯗꯨꯒꯤ ꯑꯣꯏꯔꯝꯅꯦ
ꯃꯣꯔꯅꯤꯡ ꯈꯤꯛꯇꯪ ꯌꯦꯡꯅꯤꯡꯉꯥꯏ ꯑꯣꯏꯔꯝꯅꯤ ꯅꯨꯡ ꯉꯎꯋꯦꯒꯤꯗꯤ ꯉꯔꯣꯏꯃ
ꯎꯝ ꯍꯧꯒꯠꯄ ꯉꯝꯃꯣꯏ
ꯑꯥꯔꯖꯦꯟꯇꯤꯅꯥꯗꯨ ꯌꯦꯡꯅꯤꯡꯕꯒꯤ ꯏꯟꯇꯔꯦꯁ ꯆꯠꯂꯒ ꯕꯣꯜ ꯌꯦꯡꯉꯅꯤ ꯍꯥꯏꯔ ꯂꯩꯕꯅꯤꯅ ꯉꯁꯥꯏꯗꯨ ꯀꯣꯜ ꯑꯩ ꯇꯥꯏꯌꯦꯕ
ꯃꯤꯁꯤꯡ ꯑꯗꯨ ꯈꯛꯇꯪ ꯅꯪꯒꯅꯤꯗꯅ
ꯌꯥꯗ꯭ꯔꯦꯗ ꯍꯟꯗꯛꯁꯦ ꯑꯗꯨ ꯑ ꯀꯩꯅꯣ ꯑꯁ ꯍꯣꯔꯦꯟ ꯑꯩꯅ ꯂꯥꯛꯑꯒ ꯀꯩꯅꯣ ꯍꯪꯒꯦ ꯍꯪ ꯑ ꯀꯩꯅꯣꯗ ꯑꯩꯈꯣꯏ ꯂꯝ ꯈꯨꯅꯨꯡꯗ ꯀꯩꯅꯣꯃ ꯍꯪꯅꯤꯡꯉꯥꯏ ꯂꯩꯅꯦ ꯉꯁꯤ ꯃꯤꯇꯤꯡ ꯇꯧꯕꯗꯣ ꯑꯦ ꯑꯦꯛꯖꯤꯀ꯭ꯨꯇꯤꯞꯁꯤꯡꯗꯣ ꯑ
ꯎꯝ
ꯑꯦꯛꯖꯤꯀ꯭ꯌꯨꯇꯤꯞ ꯑꯥ ꯈꯥꯎꯅꯕꯨ ꯍꯥꯡꯕꯤꯌꯣꯕ ꯑꯦꯛꯖꯤꯀ꯭ꯌꯨꯇꯤꯞꯇꯣ ꯀꯅꯥ ꯀꯅꯥ ꯃꯤꯡ ꯍꯥꯞꯄꯅꯣ ꯍꯥꯏꯕꯗꯣ
ꯀꯔꯤꯒꯤꯅꯣ
ꯆꯁꯀꯤ ꯌꯨꯠꯀꯤ
ꯑꯣ ꯑꯣ
ꯑꯣ ꯑꯩꯒꯤ ꯃꯤꯡꯁꯨ ꯍꯥꯞꯄꯦ ꯈꯔ ꯕ꯭ꯔꯦꯗꯔ ꯒꯥꯏꯊꯪꯉꯝꯅ ꯉꯁꯥꯏ ꯀꯣꯜ ꯇꯧꯔꯛꯄꯅꯦꯕ
ꯂꯣꯏꯔꯕꯅꯦ
ꯒ꯭ꯋꯟ ꯇꯥꯗꯕ ꯑꯩꯗꯣ ꯑꯃꯨꯛ ꯀꯣꯜ ꯇꯧꯒꯦ ꯇꯔꯥ ꯀꯣꯜ ꯇꯧꯕ ꯌꯥꯗꯕꯗꯣ ꯑꯗꯨꯒꯤ
ꯎꯝ
ꯐꯔꯛ ꯇꯥꯕ ꯍꯪꯒꯦ ꯇꯧꯔꯒ ꯑꯩꯗꯣ
ꯃꯥ ꯂꯩꯗ ꯑꯗꯨꯝ ꯇꯞꯅꯁꯨ ꯍꯪꯕ ꯌꯥꯔꯦ
ꯍꯣꯏ ꯇꯞꯅꯗꯤ ꯍꯣꯔꯦꯟ ꯂꯥꯛꯑꯒ ꯍꯥꯡꯒꯦ ꯑꯗꯨꯗꯤ
ꯎꯝ ꯃꯔꯣꯗꯨꯁꯨ ꯀꯃꯥꯏꯅ ꯇꯧꯕꯖꯥꯠꯂꯣ
ꯍꯣꯏ ꯃꯔꯨꯗꯨꯁꯨ ꯀꯧꯕ ꯌꯥꯏꯅꯦ ꯃꯔꯨꯒ ꯅꯨꯄꯤꯃꯆꯥꯁꯤꯡꯗꯨꯁꯨ ꯊꯣꯛꯈ꯭ꯔꯣ ꯍꯥꯏꯕ ꯌꯥꯏꯅ
ꯎꯝ
ꯑꯩꯈꯣꯏ ꯄꯥꯎ ꯐꯥꯎꯠꯅꯔꯒ ꯄꯨꯟꯅ ꯊꯣꯛꯔꯛꯀꯦ ꯑꯗꯨ ꯑꯅꯤꯗꯨꯒ ꯑꯩꯁꯨ ꯏꯔꯨꯈꯤꯒꯅꯤ ꯍꯧꯖꯤꯛ ꯏꯔꯨꯔꯒ ꯔꯨꯝꯁꯨ ꯁꯦꯡꯗꯣꯛꯇ꯭ꯔꯦ ꯑꯗꯨꯝ ꯎꯄꯥꯏ ꯂꯩꯇꯦ
ꯃꯥꯗꯔꯗꯤ ꯀꯃꯥꯏ ꯇꯧꯔꯦ ꯅꯥꯕ ꯈꯔ ꯐꯔꯕꯣ
ꯍꯣꯏ ꯕꯤꯄꯤ ꯆꯥꯛꯁꯨ ꯆꯥꯛ ꯆꯥꯗ꯭ꯔꯤ ꯍꯧꯖꯤꯛꯐꯥꯎ ꯀꯩꯅꯣ ꯆꯥ ꯅꯨꯗꯜꯁꯀꯨꯝꯕ ꯆꯥꯏ ꯆꯥ ꯈꯔ ꯊꯛꯄ ꯕꯤꯄꯤꯗꯣ ꯋꯥꯡꯕꯅꯤꯕ ꯉꯔꯥꯡꯗꯣ ꯑꯁ ꯌꯥꯝ ꯋꯥꯡꯈ꯭ꯔꯕꯅꯤ ꯉꯔꯥꯡꯗꯨꯗꯤ ꯕꯤꯄꯤ ꯑꯍ ꯎꯨꯝ ꯑꯥ
ꯅꯪꯁꯨ ꯑꯃꯨꯛ ꯂꯥꯛꯁꯤꯟꯗ꯭ꯔꯦ ꯉꯔꯥꯡꯗꯣ ꯑꯁ ꯃꯤꯁ ꯀꯣꯜꯒ ꯋꯥꯆꯦꯞꯇꯒ ꯂꯣꯏꯔꯦ
ꯑꯗꯨꯅꯦ ꯑꯩ ꯐꯣꯟꯗ ꯁꯨꯏꯠꯁ ꯑꯣꯐ ꯆꯠꯈ꯭ꯔꯕꯅꯦ ꯇꯦꯟꯁꯟ ꯂꯩꯕꯩꯅꯤꯅꯦ ꯕꯤꯄꯤ ꯍꯥꯏ ꯇꯧꯔꯤꯁꯦ
ꯃꯤꯅ ꯌꯥꯔꯁꯤ ꯍꯥꯏꯔ ꯅꯪꯅ ꯑꯥꯏꯁ
ꯍ ꯍ ꯑꯩ ꯉꯥꯔꯥꯡꯗꯣ ꯑꯥ ꯀꯌꯥꯃꯨꯛ ꯆꯠꯄ꯭ꯔꯥ ꯑꯩꯒꯤ ꯉꯔꯥꯡꯗꯣ ꯋꯥꯟ ꯒꯨꯝꯕ ꯆꯠꯂꯝꯒꯅꯤ
ꯆꯠꯂꯦ ꯆꯠꯂꯦ ꯑꯃꯨꯛ ꯂꯩꯔꯦ ꯇꯧꯔꯦ ꯂꯣꯏꯔꯦ ꯉꯥꯔꯥꯡꯗꯤ ꯎꯨꯝ ꯑꯗꯨꯗ ꯂꯣꯏ ꯂꯣꯏꯁꯤꯟꯕ꯭ꯔꯣ
ꯑꯩꯈꯣꯏꯔꯣ
ꯍꯣꯏꯅꯦ
ꯈꯪꯗꯦ ꯑꯩꯗꯤ ꯒ꯭ꯌꯥꯟ ꯇꯥꯗ꯭ꯔꯦ ꯑꯩꯗꯤ
ꯅꯨꯡꯗꯥꯡꯒꯤꯗꯣ ꯂꯣꯏꯁꯤꯟꯕ꯭ꯔꯣ
ꯈꯪꯗꯦ ꯑꯗꯨꯁꯨ ꯂꯣꯏꯁꯤꯟ ꯂꯣꯏꯁꯤꯟꯗ꯭ꯔꯁꯨꯀꯣ ꯀꯩꯅꯣꯅ ꯄꯨꯔꯝꯃꯅꯤ ꯃꯔꯨꯅ ꯍꯦꯛ ꯍꯦꯛ ꯄꯨꯕꯅꯦ ꯃꯥꯗꯣ ꯅꯍꯥꯟ ꯑꯩꯈꯣꯏ ꯍꯥꯟꯅ ꯊꯥꯏꯅ ꯐꯝꯕꯗꯨꯁꯨ ꯑꯩꯈꯣꯏ ꯂꯣꯏꯁꯤꯟꯗ꯭ꯔꯒ ꯊꯝꯕꯤꯕꯒꯤ ꯃꯔꯨꯅ ꯃꯌꯨꯝ ꯄꯨꯈꯤꯕ ꯋꯥꯅꯤꯗ
ꯃꯗꯨ ꯑꯉꯥꯡꯗꯣꯀꯣ ꯁꯤꯒꯨꯝꯕꯗꯤ ꯄꯨꯏꯌꯦ ꯑꯗꯨꯝ
ꯅꯍꯥꯟ ꯌꯥꯝꯕꯅꯦꯍꯦ ꯀꯔꯤꯛꯇꯪ ꯄꯥꯏꯅꯤꯗꯣ ꯇꯪꯈꯥꯏ ꯍꯦꯟꯅ ꯂꯩꯕꯅꯦꯕ ꯑꯩ ꯄꯨꯔꯒꯦ ꯍꯥꯏ ꯃꯥꯏ ꯈꯣꯡꯒ꯭ꯔꯥꯎꯗꯨꯗ ꯍꯥꯞꯄ ꯆꯠ ꯀꯤꯕ ꯋꯥꯅꯤ ꯍ ꯍ ꯍ ꯕꯦꯔꯥꯅꯤ ꯑꯗꯨꯗꯤ ꯃꯥꯁꯤ ꯊꯥꯗꯣꯛꯅꯤꯡꯗꯦꯕ ꯑꯁꯤꯒꯨꯝꯕꯁꯦ ꯂꯦꯝꯅ ꯊꯥꯗꯣꯛꯄ ꯅꯠꯇꯦ ꯃꯥꯁꯨ ꯑꯗꯨꯝ ꯄꯨꯕꯅꯦ
ꯎꯨ
ꯗ ꯄꯨꯔꯒ ꯃꯥꯏ ꯑꯗꯨ ꯀꯤꯠꯆꯟꯗꯒ ꯇꯧꯔ ꯂꯩꯔꯝꯃꯅꯤ ꯑꯃꯨꯛꯀꯥ
ꯐꯖꯅ ꯄꯨꯏꯍꯦ ꯑꯗꯨꯗꯨꯁꯨ ꯈꯪꯗꯦ ꯉꯔꯥꯡꯗꯤꯀꯣ ꯍꯔꯥꯎ ꯍꯔꯥꯎꯅ ꯂꯧꯒ꯭ꯔꯕ ꯃꯥꯜꯂꯤ
ꯑꯁ ꯑꯩꯗꯤ ꯀꯔꯤꯁꯨ ꯒ꯭ꯌꯥꯟ ꯇꯥꯗ꯭ꯔꯦ ꯉꯔꯥꯡꯗꯣ
ꯎꯝ
ꯑꯩꯈꯣꯏ ꯃꯁꯤ ꯃꯊꯛꯇ ꯐꯝꯂꯤꯉꯩꯗ ꯈꯣꯏ ꯃꯝꯕꯒꯤ ꯇꯤꯐꯤꯟ ꯄꯨꯔꯛꯄꯗꯣ ꯑꯗꯨ ꯆꯥꯏꯌꯦꯅꯦ ꯑꯩꯈꯣꯏ ꯈꯔ ꯏꯟꯁꯥꯡ ꯑꯍꯥꯎ
ꯇꯥꯗꯦ
ꯅꯠꯇꯦ ꯍꯥꯏꯕꯗꯤ ꯑꯩꯈꯣꯏ ꯃꯈꯥꯗ ꯁꯥ ꯑꯀꯪꯕ ꯉꯧꯔꯒ ꯇꯧꯕꯗꯨ ꯔꯨꯝꯗ ꯄꯨꯔꯛꯑꯦꯅ
ꯈꯪꯗꯦꯅꯦ ꯁꯥ ꯉꯧꯕ꯭ꯔꯣꯅꯦ
ꯀꯩꯅꯣꯅ ꯉꯧꯕꯗꯣ ꯃꯝꯕꯗꯨꯅ ꯉꯧꯕꯗꯣ